ꯇꯥꯕꯨ ꯏꯃꯥꯟꯕꯤ ꯑꯣ ꯁꯨꯝ ꯇꯧꯔꯛꯄꯅꯤꯗ ꯀꯩꯁꯨ ꯂꯩꯇꯦ ꯀꯩꯗꯧꯔꯝꯃꯤꯅ
ꯀꯩꯁꯨ ꯇꯧꯗꯌꯦ ꯑꯗꯣ ꯁꯤꯁꯦ ꯈꯣꯟ ꯀꯥꯏꯗ ꯍꯧꯍꯟꯒꯦ
ꯈꯪꯗꯌꯦ ꯑꯩꯁꯨ ꯍꯧꯍꯟꯗꯦ ꯑꯩꯁꯨ ꯀꯩꯅꯣ ꯀꯔꯤ ꯂꯥꯎꯠ ꯏꯁꯄꯤꯀꯔ ꯊꯥꯕ ꯌꯥꯗꯕ ꯃꯥꯜꯂꯦ ꯑꯗꯨ ꯅꯥꯗ ꯑꯗꯨꯝ ꯅꯞꯁꯜꯂꯒꯅꯤ ꯉꯁꯥꯏ
ꯇꯅꯥꯔꯤ ꯀꯩꯅꯣꯗꯣ ꯐꯣꯟꯗꯣ ꯃꯩ ꯃꯝꯍꯜꯂꯣ ꯃꯥꯏꯗꯣ ꯃꯝꯍꯜꯂꯣ ꯑꯗꯨ ꯑꯣꯏꯔꯗꯤ ꯀꯩꯅꯣ ꯇꯧꯋꯦ ꯃꯈꯣꯟ ꯍꯧꯋꯦ
ꯑꯣ ꯑꯩ ꯃꯝꯕꯨꯗꯤ ꯃꯝꯍꯜꯂꯦ ꯃꯝꯍꯜꯂꯒ ꯅꯥꯗ ꯅꯞꯁꯜꯂꯦ ꯑꯩꯗꯤ ꯑꯗꯨꯝ
ꯑꯣ ꯇꯞꯊꯈ꯭ꯔꯦꯍ ꯑꯩꯈꯣꯏ ꯁ꯭ꯋꯥꯏꯗ ꯃꯅꯤꯡ ꯂꯩ ꯀꯥꯏꯗ ꯏꯁꯩ ꯁꯛꯏ ꯇꯥꯕ꯭ꯔꯣ
ꯀꯅꯤ ꯑꯩ ꯇꯥꯕ ꯃꯥꯂꯁ ꯇꯧꯁꯤꯔꯣ ꯅꯣ ꯑꯗꯨꯗ
ꯏꯁꯩꯁꯦ ꯇꯧꯔꯤꯔꯥ ꯇꯧꯗꯣꯏꯔꯥ ꯈꯪꯗꯦ ꯑꯩꯁꯨ ꯑꯩꯈꯣꯟꯗꯤ ꯇꯥꯏ
ꯎꯝ ꯑꯗꯨꯅꯤꯅꯦ ꯀꯩꯗꯧꯔꯝꯃꯤꯅꯣ ꯅꯪꯕꯣ
ꯑꯩꯁꯨꯝ ꯍꯦꯛ ꯑꯄꯥꯝꯕꯅꯤ
ꯑꯣ ꯆꯔ ꯆꯔꯔꯕꯣ
ꯁꯥꯥꯛ ꯁꯥꯥꯔꯆꯌꯦ ꯆꯔꯥ ꯄꯨꯗ
ꯑꯩ ꯁꯔꯦ
ꯅꯪꯒꯤ ꯐꯤ ꯁꯨꯅꯕ ꯌꯥꯝ ꯂꯩꯕ꯭ꯔꯥ ꯍꯪꯉꯤꯅꯦ
ꯑꯩ ꯐꯤꯁꯨꯅꯁꯨ ꯃꯌꯥꯝ ꯂꯩ ꯀꯩꯒꯤꯅꯣ ꯁꯨꯕꯤꯒꯦ ꯌꯥꯔꯣ
ꯅꯠꯇꯦ ꯅꯠꯇꯦ ꯐꯤꯁꯨꯕꯗ ꯁꯤꯖꯤꯟꯅꯅꯕ ꯁꯔꯞꯅꯦ ꯑꯩꯅ ꯍꯪꯉꯤꯁꯦ
ꯑꯁ ꯂꯣꯏꯔꯦꯍꯦ ꯐꯤ ꯁꯨꯅꯕ ꯃꯌꯥꯝ ꯂꯩꯕ꯭ꯔꯥ ꯍꯪꯉꯒ ꯍꯧꯖꯤꯛꯅ ꯐꯤ ꯁꯨꯅꯕ ꯁꯤꯖꯤꯟꯅꯅꯕ
ꯅꯠꯇꯦ ꯑꯩꯅ ꯐꯖꯅꯦ ꯇꯥꯍꯧꯖꯕꯒꯤꯅꯦ
ꯑꯣ ꯐꯔꯦ ꯐꯔꯦ ꯑꯩ ꯑꯇꯪ ꯆꯦꯛ ꯇꯧꯔꯛꯈꯤꯒꯦ ꯁꯔꯞ ꯄꯦꯛꯀꯦꯠ ꯑꯍꯟꯕ ꯑꯃ ꯂꯩ
ꯊ ꯄꯦꯀꯦꯠ ꯍꯜꯋꯥꯕ ꯂꯩ
ꯑꯍꯟꯕ ꯑꯅꯤ ꯂꯩ ꯂꯧꯒꯦ ꯍꯥꯏꯕ ꯌꯥꯅꯤ ꯄꯩꯁꯥ ꯄꯤꯔꯒ
ꯄꯩꯁꯥ ꯄꯤꯔꯒ ꯂꯧꯒꯦ ꯍꯥꯏꯕ ꯌꯥꯅꯤꯌꯦ
ꯀꯩ ꯍꯥꯏꯅꯤ ꯍꯥꯏꯔꯒꯦ
ꯀꯦꯝꯈꯨꯃꯒꯇꯚꯏ ꯀꯩ ꯍꯥꯏꯔꯒꯦ ꯀꯩ ꯍꯥꯏꯔꯒꯦ
ꯎ
ꯀꯩꯅꯣ ꯏꯃꯥꯟꯅꯕꯤꯒꯤꯕꯨ ꯃꯥꯅ ꯁꯨꯕꯗ ꯄꯩꯁꯥ ꯍꯥꯏꯗꯣ ꯀꯩꯒꯤꯅꯣ ꯍꯥꯏꯌꯦ
ꯔꯗꯤ ꯏꯃꯥꯟꯅꯕꯤꯒꯤ ꯑꯣꯏꯔꯗꯤ ꯐꯤꯗꯣ ꯑꯩꯒꯤꯁꯤꯁꯨ ꯈꯔ ꯁꯨꯕꯤꯔꯛꯑꯣ
ꯏꯃꯥꯟꯅꯕꯤꯒꯤ ꯑꯣꯏꯔꯗꯤ ꯐꯤꯗꯣ ꯃꯥꯒꯤꯁꯨ ꯈꯔ ꯁ ꯊꯨꯕꯤꯔꯣ ꯑꯗꯨꯒ ꯁꯔꯞꯇ ꯄꯤꯔꯒꯦ ꯍꯥꯏꯌꯦ ꯄꯦꯜꯂꯗ꯭ꯔꯥ ꯑꯩꯌꯦ
ꯑꯥꯎ
ꯑꯧ ꯑꯌꯦ ꯕꯦꯜꯂꯅꯤ ꯍꯥꯏ ꯁꯨꯔꯒꯦ
ꯐꯔꯦ ꯐꯔꯦ ꯅꯪꯅ ꯈꯔ ꯍꯥꯏꯕꯤꯔꯕꯅꯤꯅ ꯍꯪꯗꯤ ꯆꯥꯛꯇꯔꯁꯤꯕꯣꯛꯁꯥꯗ꯭ꯗꯤ ꯀꯦꯗꯧꯔꯕ ꯊꯦꯡꯉꯦꯅꯦ
ꯑꯩ ꯍꯣꯁꯇꯦꯜꯗ ꯂꯩꯌꯦ ꯚꯥꯏ
ꯑꯣ ꯅꯣꯏ ꯍꯣꯁꯇꯦꯜ ꯆꯥꯛ ꯄꯤꯗ꯭ꯔꯤꯔꯕꯣ ꯍꯧꯖꯤꯛ ꯐꯥꯎ
ꯅꯪꯒꯤ ꯍꯦꯞꯄꯤ ꯗꯦꯟꯒꯨꯝꯕ ꯂꯩꯕ꯭ꯔꯥ ꯍꯥꯏꯌꯦ
ꯂꯩꯇꯦ ꯂꯩꯇꯦ
ꯂꯩꯇꯦ ꯂꯩꯇꯦ ꯅꯪꯅ ꯀꯩ ꯍꯣꯁꯇꯦꯜꯗ ꯂꯩꯔꯤꯅꯣ
ꯑ ꯑꯩ ꯑꯩꯈꯣꯏ ꯀꯣꯂꯦꯖꯀꯤ ꯍꯣꯁꯇꯦꯜꯁꯦ ꯑꯩꯈꯣꯏꯗꯤ ꯍꯤꯟꯖꯥꯡ ꯌꯥꯝ ꯍꯥꯎꯋꯦ
ꯀꯩ ꯀꯣꯂꯦꯖꯅꯣ ꯕꯥꯢ
ꯀꯣꯂꯦꯖ ꯃꯃꯤꯡꯁꯦ ꯑꯩꯈꯣꯏ ꯀꯣꯂꯦꯖꯀꯤ ꯃꯄꯨꯗꯨꯅ ꯍꯥꯏꯗꯣꯛꯀꯅꯣꯅ ꯍꯥꯏ
ꯍꯥꯏꯔꯛ ꯑꯣ ꯕꯥꯏ
ꯇꯣ
ꯑꯩꯗꯤ ꯗꯤ ꯑꯦꯝꯗ ꯇꯝꯃꯦ
ꯑꯣ
ꯙꯅꯃꯟꯖꯨꯔꯤ ꯌꯨꯅꯤꯚꯔꯁꯤꯇꯤ ꯒꯤ ꯃꯈꯥꯗ ꯂꯩꯕ ꯑꯗꯨ ꯅꯪ ꯀꯩꯗ ꯇꯝꯒꯦ
ꯆꯤꯡꯒꯣꯡꯂꯩ ꯌꯨꯅꯤꯚꯔꯁꯤꯇꯤꯒꯤ ꯃꯈꯥꯗ ꯂꯩꯕꯗꯨ ꯇꯝꯃꯦ ꯑꯩꯗꯤ ꯀꯣꯂꯦꯖ ꯆꯤꯡꯒꯣꯡꯂꯩ ꯀꯣꯂꯦꯖ ꯑꯣꯐ ꯑꯥꯔꯠꯁꯇ ꯇꯝꯃꯦ ꯎꯝ
ꯆꯤꯡꯒꯣꯡꯂꯩ ꯌꯨꯅꯤꯚꯔꯁꯤꯇꯤ ꯁꯤꯇꯤ ꯑꯣꯐ ꯑꯥꯔꯠꯁ
ꯀꯣꯂꯦꯖ ꯑꯣꯏꯌꯦ ꯑꯩꯈꯣꯏꯁꯦ ꯆꯤꯡꯒꯣꯡꯂꯩ ꯀꯣꯂꯦꯖ ꯑꯣꯐ ꯑꯥꯔꯠꯁ
ꯆꯤꯒꯣꯡ ꯂꯩꯩ ꯀꯣꯂꯦꯖ ꯑꯣꯐ ꯑꯥꯔꯠꯁ ꯈꯪꯗꯦꯅꯦ ꯑꯗꯨꯗꯤ ꯑꯝꯇ ꯇꯥꯗ꯭ꯔꯤꯅꯦ ꯀꯃꯥꯏꯅ ꯇꯧꯕ ꯀꯣꯂꯦꯖꯅꯣ ꯅꯪꯒꯤꯗꯨꯗꯤ
ꯇꯧꯅꯤꯗ ꯂꯩꯇꯦꯗ
ꯗꯨꯗꯤ ꯀꯩꯗꯅꯣ
ꯑꯩꯌꯦ ꯅꯪꯒ ꯇꯝꯕ ꯆꯞ ꯃꯥꯟꯅꯩꯌꯦ ꯁꯐꯥꯏ ꯁꯦꯖ
ꯑꯗꯨꯗꯤ ꯍꯣꯁꯇꯦꯜ ꯑꯩꯁꯨ ꯍꯣꯁꯇꯦꯜ ꯂꯩ ꯅꯪꯁꯨ ꯂꯩ ꯑꯗꯨꯗꯤ ꯅꯪ ꯂꯩꯗꯣ ꯀꯩ ꯍꯣꯁꯇꯦꯜꯅꯣ ꯒꯥꯔꯜꯁ ꯍꯣꯁꯇꯦꯜꯗ ꯅꯠꯇ꯭ꯔꯣ ꯃꯣꯏ ꯍꯣꯁꯦꯜ ꯑꯃꯥꯈꯛ ꯅꯪ ꯅꯦ
ꯑꯩ ꯌꯣ ꯑꯗꯨꯅꯅꯦ ꯂꯩꯁꯦ
ꯑꯦ ꯕ꯭ꯂꯣꯛ ꯀꯔꯝꯕꯗ ꯂꯩꯔꯤꯕ
ꯑꯩ ꯅ꯭ꯌꯨ ꯕ꯭ꯂꯣꯛꯇ ꯂꯩꯌꯦ
ꯇ ꯂꯩꯌꯦ
ꯏꯃ ꯀꯩꯅꯣ ꯍꯥꯏꯁꯤꯕꯣ ꯌꯉꯛꯑ ꯑꯗꯨꯗꯤ
ꯀꯩꯅꯣ ꯔꯨꯝ ꯅꯝꯕꯔ ꯀꯌꯥꯗ ꯀꯔꯝꯕ ꯀꯥꯗ
ꯑꯩ ꯔꯨꯝ ꯅꯝꯕꯔ ꯊꯥꯔꯇꯤ ꯇꯨꯗꯤ ꯂꯩꯌꯦ
ꯑꯩ ꯊꯥꯔꯇꯤ ꯋꯥꯟꯗ ꯂꯩꯌꯦ ꯊꯪꯅꯩꯌꯦ ꯑꯗꯨꯗꯤ ꯑꯗꯨ ꯁꯨꯡꯊꯦꯡ ꯊꯦꯡꯅꯗꯕ
ꯑꯗꯨꯅꯦ ꯁꯔꯄ꯭ꯔꯥꯏꯁ
ꯁꯣ ꯁꯔꯄ꯭ꯔꯥꯏꯁ ꯀꯩꯅꯣ ꯀꯥꯏ ꯆꯠꯈ꯭ꯔꯒꯦ
ꯌꯥꯝ ꯉꯛꯇ꯭ꯔꯣ
ꯅ ꯍꯥꯏꯕ ꯍꯨ ꯇꯣꯡꯉꯗ ꯃꯥꯔꯦ ꯀꯥꯏꯗꯅꯣꯑꯃꯥ
ꯀꯩꯅꯪ ꯅꯡ ꯃꯏꯗ ꯃꯤ ꯂꯩꯃꯤꯟꯅꯕ꯭ꯔꯣ ꯍꯣꯁꯇꯦꯜ ꯀꯥꯗ
ꯍꯜꯂꯣ ꯅꯪ ꯀꯥꯗ ꯃꯤ ꯂꯩꯃꯤꯟꯅꯕ꯭ꯔꯣ ꯑꯝ ꯀꯌꯥꯝ ꯂꯥꯡꯕ ꯃꯥꯜꯂꯦ ꯅꯣꯏ ꯔꯨꯝꯃꯦꯠꯇꯣ
ꯑꯧ ꯃꯥ ꯃꯁꯥꯏ ꯈꯔ ꯂꯥꯡꯖꯕꯅꯦ ꯇꯥꯁꯜꯂꯨꯅꯨ ꯑꯧ ꯃꯆꯤꯟ ꯃꯈꯥ ꯈꯔ ꯌꯥꯎꯕꯅꯦ
ꯍꯣꯏꯗ ꯀꯩꯁꯨꯨ ꯀꯥꯏꯗꯦꯗ ꯏꯟꯈꯠꯂꯛꯄ ꯃꯇꯝꯅꯤ ꯂꯥꯡꯖꯅꯤꯡꯗꯣꯏꯅꯤ ꯏꯪꯈꯠꯂꯛꯄ ꯃꯇꯝꯅꯤꯅ ꯂꯥꯡꯖꯅꯤꯡꯗꯅ ꯇꯧꯔꯤꯅꯦ
ꯃꯥꯅꯦ ꯃꯥꯅꯦ ꯏꯟꯈꯠꯂꯛꯄ ꯃꯇꯝ ꯑꯣꯏꯕ ꯇꯅ ꯑꯩꯈꯣꯏꯁꯨ ꯃꯣꯏ ꯃꯇꯝꯁꯦ ꯀꯥꯜꯂꯛꯄ ꯅꯠꯇꯕꯅꯤꯅ ꯀꯩꯁꯨꯕꯨꯗꯤ ꯍꯥꯏꯕꯤꯗ꯭ꯔꯦꯗ
ꯎꯝ ꯀꯩ ꯌꯦꯟꯖꯥꯡꯅꯣ ꯅꯪꯅ ꯍꯥꯎꯇꯦꯅ ꯍꯥꯏꯗꯨꯕꯣ
ꯀꯩ ꯌꯦꯟꯖꯥꯡꯅꯣ ꯑꯩꯁꯨ ꯈꯪꯗꯦꯌꯦ ꯅꯣꯏꯗꯤ ꯀꯩ ꯌꯦꯟꯁꯥꯡ ꯊꯣꯡꯒꯦ
ꯑꯩꯈꯣꯏꯒꯤ ꯏꯟꯁꯥꯡꯗꯨ ꯑꯩꯁꯨ ꯈꯪꯗꯦ ꯈꯣꯡꯗ꯭ꯔꯨꯝꯂ ꯇ꯭ꯔꯣꯕꯣꯠꯂ ꯊꯣꯡꯉꯦ ꯇꯣꯔꯕꯣꯠꯂ ꯈꯣꯡꯗ꯭ꯔꯨꯝꯂꯥ
ꯑꯗꯨꯗꯤ ꯑꯩꯈꯣꯏꯁꯨꯦ ꯑꯗꯨꯃꯥꯏꯅ ꯊꯨꯡꯉꯝꯒꯅꯤꯕꯨ
ꯎꯝ ꯑꯦꯛꯖꯥꯝꯒꯤ ꯂꯩꯔꯤꯛ ꯀꯌꯥꯝ ꯄꯥꯔꯒꯦ
ꯑꯦꯛꯖꯥꯝꯒꯤ ꯂꯥꯏꯔꯤꯛꯁꯦ ꯑꯁ ꯂꯣꯏ ꯄꯥ ꯂꯣꯏꯔꯦꯗ ꯃꯃꯥꯡꯅ ꯃꯊꯪꯈꯤꯕꯥꯑꯣ ꯂꯣꯏꯔꯦ
ꯎꯝ ꯐꯩꯅꯦ ꯑꯗꯨꯗꯤ ꯅꯪꯗꯤ
ꯅꯪꯗꯤ ꯆꯥꯛ ꯆꯥꯔꯕꯣ
ꯆꯥꯗꯔꯤꯌꯦ
ꯍꯥꯎꯕ꯭ꯔꯥ ꯍꯪꯒꯦ ꯇꯧꯔꯒ
ꯑꯩꯅ ꯉꯁꯥꯏ ꯆꯥꯔꯦ ꯍꯥꯏꯗꯨꯗꯤ ꯉꯁꯥꯏ ꯑꯌꯨꯛꯀꯤꯅꯤ ꯍꯧꯖꯤꯛꯀꯤꯗꯤ ꯆꯥꯗ꯭ꯔꯤ
ꯍꯩꯝ
ꯑꯗꯨꯗꯤ ꯑꯩꯅ ꯁꯣꯏꯕꯅꯤ ꯑꯩꯖꯦ ꯆꯥꯛ ꯁꯦ ꯂꯥꯝꯗꯤ ꯂꯥꯝꯃꯛꯑꯅꯦꯕ ꯉꯁꯥꯏꯗꯩ ꯀꯩꯝ ꯆꯥꯗꯕꯒꯤ꯫
ꯎꯝ꯫
ꯑꯗꯣ꯫ ꯉꯁꯥꯏ ꯑꯌꯨꯛ ꯑꯩ ꯀꯏꯝ ꯆꯥ ꯇ꯭ꯔꯤꯕ꯫
ꯀꯩꯅꯣꯗꯣ ꯅꯪ ꯍꯦꯛ ꯍꯦꯛ ꯆꯥꯕ ꯍꯩꯗꯣ ꯑꯗꯨ ꯆꯥꯁꯤꯜꯂꯣ꯫
ꯃꯥ ꯅꯪ ꯑꯩ ꯈꯪꯕ꯭ꯔꯣ ꯅꯪꯗꯤ ꯑꯩꯉꯣꯟꯗ ꯏꯁꯄꯥꯏ ꯇꯧꯔꯤꯔꯣ꯫
ꯑꯦ ꯈꯪꯗꯦꯍꯦ ꯑꯩꯅ ꯒꯦꯁ ꯇꯧꯕꯅꯤ ꯆꯨꯝꯕ꯭ꯔꯣ꯫
ꯍꯩꯃꯥ ꯅꯪꯗꯤ ꯌꯥꯝ ꯍꯩꯌꯦ꯫ ꯑꯩꯗꯤ ꯉꯥꯛꯇꯪ ꯅꯪ ꯑꯩ ꯇꯨꯃꯤ ꯇꯨꯃꯤꯟ ꯂꯣꯟꯅ ꯌꯦꯡꯉꯤꯔ ꯈꯜꯂꯨꯔꯦ ꯀꯥꯒ ꯊꯪꯅꯁ
ꯃꯠꯇꯦ ꯅꯪ ꯏꯁ ꯏꯕꯥꯅꯤ ꯏꯁꯇꯦꯇꯁ ꯎꯅꯩꯗꯅ꯫
ꯀꯩꯅꯣ ꯏꯕꯥꯅꯤ ꯅꯝꯕꯔ ꯂꯩꯅꯕ꯭ꯔꯣ꯫
ꯂꯩꯅꯩꯌꯦ ꯅꯪ ꯈꯪ ꯇꯥꯕꯣ꯫
ꯀꯃꯥꯏ ꯂꯩꯅꯔꯤꯅꯣ꯫
ꯅꯣꯡꯃ ꯅꯣꯠꯁ ꯍꯪꯅꯕꯗꯣ ꯒꯔꯨꯞꯇꯒꯤ ꯇꯧꯔꯒ
ꯑꯁ ꯍꯥ
ꯀꯩꯅꯣ ꯐꯣꯟ ꯋꯥꯔꯤ ꯁꯥꯟꯅꯕꯖꯤ ꯏꯀꯣ ꯆꯠꯄꯩ ꯇꯥꯏꯞ ꯇꯧꯋꯦ ꯇꯧꯕ꯭ꯔꯅꯪ꯫
ꯇꯧꯗꯤꯌꯦ ꯑꯩꯒꯤꯗꯤ꯫ ꯅꯪꯗꯤ ꯀꯃꯥꯏꯅ ꯇꯧꯔꯤꯅꯣ꯫
ꯎꯝ ꯑꯩ ꯐꯣꯟ ꯌꯥꯗꯕꯩꯔ ꯈꯪꯗꯦ ꯑꯩ
ꯃꯣꯏꯒꯤ ꯁꯤꯒꯤ ꯂꯥꯎ ꯊꯕꯛ ꯌꯥꯎꯗꯕꯖꯦ ꯌꯥꯝ ꯅꯨꯡꯉꯥꯏꯇꯦꯉꯣ꯫
ꯑꯋꯣꯏꯕ ꯂꯥꯎ ꯊꯥꯗꯣꯛꯑ ꯁꯥꯟꯅꯔ ꯂꯩꯔꯗꯤ ꯅꯨꯡꯉꯥꯏ ꯔꯣꯏꯗ꯭ꯔ꯫ ꯑꯣ ꯏꯁꯇꯦꯇꯁ ꯎꯅꯩꯌꯦꯕ ꯏꯕꯥꯏꯅꯤ꯫
ꯥꯑꯗꯣ ꯀꯃꯥꯏꯅ ꯎꯅꯩꯅꯣ ꯁꯤꯅꯦ ꯑꯩꯅ ꯉꯛꯏꯖꯦ ꯅꯪ ꯑꯩꯒꯤ ꯐꯣꯟꯁꯦ ꯇꯨꯃꯤꯟꯅꯒ ꯄꯥꯏꯁꯜꯂꯝꯕ꯭ꯔꯣ꯫
ꯄꯥꯏꯁꯟꯗꯦꯍꯦ ꯅꯪꯅ ꯑꯩꯉꯣꯟꯗ ꯃꯦꯁꯦꯁ ꯊꯥꯔꯛꯄꯅꯦ ꯅꯪ ꯀꯥꯎꯒꯤꯕꯑꯣꯏꯔꯝꯅꯤ꯫
ꯅꯉꯣꯗ꯫
ꯎꯝ ꯅꯪꯅ ꯑꯩꯉꯣꯟꯗ ꯃꯦꯁꯦꯁ ꯊꯥꯔꯛꯏꯕ ꯅꯣꯡꯃꯥ ꯅꯣꯇꯁ ꯈꯤꯇ ꯊꯥꯕꯤꯔꯛꯑꯣ ꯕꯥꯙ ꯑꯅ꯫ ꯑꯗꯨꯗ ꯑꯩꯅ ꯊꯥꯕꯅꯦꯕ꯫
ꯄꯔꯗꯣ ꯑꯣꯏꯗꯣꯏꯔꯣ ꯅꯪꯁꯦ ꯃꯅꯤꯄꯨꯔꯤ ꯂꯧꯕ꯭ꯔꯣ ꯅꯪꯁꯨ꯫
ꯂꯧꯋꯦ ꯃꯅꯤꯄꯨꯔꯤ ꯑꯗꯣ ꯀ꯭ꯂꯥꯁꯀꯤ ꯇꯣꯞꯄꯔꯗꯤ ꯑꯩꯗꯤ ꯅꯠꯇꯦꯌꯦ꯫
ꯅꯪ ꯍꯥꯏꯖꯤꯟꯕ ꯃꯥꯜꯂꯤꯗ ꯀ꯭ꯂꯥꯁꯀꯤ ꯇꯣꯞꯄꯔꯗ ꯅꯠꯇ꯭ꯔꯗꯤ ꯑꯩꯅ ꯀꯩꯗꯧꯕꯩ ꯃꯦꯁꯦꯁ ꯊꯥꯗꯣꯏꯅꯣ꯫
ꯈꯪꯗꯦꯁꯨ ꯀꯩꯒꯤꯅꯣ ꯊꯥꯔꯛꯄꯅꯣꯗꯤ ꯑꯖꯨꯅꯦ ꯊꯥꯔꯛꯑꯦ ꯑꯗꯨꯗꯅꯦ
ꯇꯣꯄꯔꯗꯨꯅꯤ ꯍꯥꯏꯕ ꯑꯩ ꯈꯪꯉꯕꯅꯤ
ꯑꯁ ꯅꯪꯁꯤꯗꯤ ꯄꯪꯍꯥꯏ ꯍꯥꯏꯁꯤꯜꯂꯦ ꯑꯗꯨꯗꯅꯦ ꯏꯕꯥꯅꯤ ꯏꯁꯇꯦꯗꯁꯨ ꯎꯅꯔꯦꯕ ꯑꯗꯨꯗ ꯅꯪꯅ ꯅꯣꯡꯐꯥꯗꯣꯛ ꯅꯪꯒꯤ ꯅꯪ ꯚꯤꯗꯤꯑꯣ ꯑꯗꯨꯝ ꯊꯝꯃꯛꯏꯗꯅꯀꯣ ꯑꯗꯨ ꯑꯩꯅ ꯌꯦꯡꯕ ꯑꯗꯨꯗ ꯅꯪꯅ ꯁꯛꯇꯨ ꯎꯕ ꯀꯥꯟꯗ ꯑꯩꯅ ꯍꯩ ꯆꯥꯔꯝꯗꯧ ꯃꯥꯟꯕ ꯑꯗꯨꯒꯤꯅꯤ ꯑꯩꯅ ꯉꯁꯥꯏ ꯅꯪ ꯍꯩ ꯆꯥꯕꯗꯨꯣꯅ ꯍꯥꯏꯗꯣ ꯑꯗꯨꯗ ꯅꯪ ꯆꯥꯔꯝꯃꯦ ꯑꯗꯣ
ꯑꯗꯩ ꯅꯪꯗꯤ ꯁꯥꯏꯀꯣꯂꯣꯖꯤ ꯌꯥꯝ ꯐꯩꯌꯦ ꯃꯅꯤꯄꯨꯔꯤꯗꯁꯨ ꯅꯠꯇꯅ
ꯑꯁ ꯑꯩꯁꯦ ꯈꯪꯗꯦ ꯃꯤꯁꯦ ꯎꯕ ꯀꯥꯟꯗ ꯈꯪꯒꯟꯂꯦ ꯈꯔ
ꯑꯗꯨꯅꯦ ꯅꯪ ꯁꯥꯏꯀꯣꯜꯗꯁꯨ ꯌꯥꯝ ꯋꯥꯡꯉꯦ ꯂꯣꯏꯅꯗꯧ ꯇꯜꯂꯤꯉꯣ
ꯏꯁ ꯍꯣꯏꯗ ꯊꯦꯡꯅꯤ ꯊꯦꯡꯅꯔꯒꯨꯝꯖꯗ꯭ꯔꯦ ꯑꯗꯨꯗꯤ ꯑꯁꯦꯡꯕꯗ
ꯍꯣꯏ ꯑꯁꯦꯡꯕꯗꯩ ꯊꯦꯡꯅꯔꯒꯨꯝꯁꯦ ꯅꯪ ꯁꯥꯏꯀꯣꯂꯣꯖꯤ ꯋꯥꯡꯃꯜꯂꯦ ꯑꯩꯒꯤ ꯑꯔꯣꯟ ꯑꯇꯣꯞ ꯄꯨꯝꯅꯃꯛ ꯂꯣꯏ ꯈꯪꯈ꯭ꯔꯅꯤ
ꯅꯪ ꯑꯔꯣꯟ ꯑꯟꯊꯨꯞ ꯌꯥꯝ ꯇꯧꯕ꯭ꯔꯥ ꯍꯥꯏꯁꯦ
ꯇꯧꯋꯦ ꯚꯏ
ꯑꯨꯝ ꯐꯩ ꯐꯩ ꯇꯧꯒꯗꯝ ꯇꯧꯒꯗꯝꯅꯦ
ꯄꯣꯛꯑꯗꯤ ꯑꯔꯣꯟ ꯑꯊꯨꯝ ꯈꯔ ꯂꯩꯕ ꯑꯁꯤ ꯃꯁꯥꯅ ꯇꯥꯕꯅꯤ ꯅꯠꯇ꯭ꯔꯥ ꯑꯩ ꯅꯪ ꯃꯥꯡꯗ ꯊꯣꯛꯂꯛꯑꯔꯣꯏ ꯔꯨꯝ ꯅꯪꯒꯤ ꯔꯨꯝ ꯊꯥꯔꯇꯤ ꯇꯨꯅꯦ ꯍꯥꯏ ꯇꯥꯏꯅꯦ
ꯑꯨꯝ
ꯑꯗꯨꯒꯤ ꯔꯨꯝꯗꯨ ꯃꯃꯥꯡꯗ ꯑꯩ ꯐꯥꯎꯔ ꯁꯨꯛꯆꯠ ꯆꯠꯂꯔꯣꯏ
ꯐꯥꯎꯔ ꯆꯂꯨꯔꯅꯨ ꯃꯅꯤꯡꯂꯣꯝꯗꯩ ꯆꯠꯂꯣ ꯊꯣꯡꯅꯥꯎꯗꯩꯔ ꯀꯩꯅꯣꯝꯃ
ꯅꯪ ꯑꯩꯈꯣꯏ ꯊꯣꯡꯅꯥꯎꯁꯨ ꯃꯅꯨꯡ ꯄꯥꯔꯂꯦ ꯈꯪꯕ꯭ꯔꯥ
ꯈꯪꯉꯦ
ꯅꯪꯗꯤ ꯑꯩꯉꯣꯟꯗ ꯌꯦꯡꯁꯤꯟ ꯂꯩꯔꯕ ꯀꯩꯅꯣꯝ ꯇꯧꯔꯦꯗ
ꯑꯦ ꯅꯠꯇꯦꯍꯦ ꯍꯣꯁꯇꯦꯜꯁꯦ ꯑꯩꯅ ꯁꯥꯏꯅꯦ
ꯅꯪ ꯃꯤꯡꯗꯤ ꯊꯥꯕ ꯎꯔꯝꯗꯦꯗ
ꯅꯪ ꯑꯩ ꯃꯤꯡ ꯈꯪꯕ ꯍꯥꯏꯖꯦ
ꯇꯔꯥ ꯐꯥꯔꯦꯅꯦ ꯚꯥꯏ
ꯑꯗꯨꯅꯪ ꯑꯩ ꯃꯤꯡ ꯈꯪꯕ꯭ꯔꯕ
ꯅꯪ ꯃꯤꯡꯁꯦ ꯁꯥꯏꯀꯣꯂꯣꯖꯤꯒꯨꯝꯕ ꯀꯧꯔꯝꯗꯧ ꯃꯥꯜꯂꯤꯅꯦ
ꯑꯩ ꯃꯤꯡꯁꯦ ꯀꯣꯛ ꯑꯅ ꯀꯧꯋꯦ ꯀꯣꯛ ꯑꯅ
ꯑꯣ ꯀꯣꯛ
ꯍꯨꯝ
ꯀꯣꯛ ꯇꯔꯥ ꯐꯥꯔꯦ ꯑꯗꯨꯗꯤ ꯀꯣꯛ
ꯐꯔꯦ ꯐꯔꯦ ꯚꯥꯏ ꯑꯗꯨꯗꯤ ꯑꯦ ꯏꯇꯥ ꯍꯥꯏꯇꯥꯔꯦꯅꯦꯀꯣ ꯊꯝꯃꯒꯦ ꯍꯦ ꯕꯥꯏ ꯑꯦ ꯒꯨꯗꯅꯥꯏꯇ
ꯕꯥꯏ꯫